ꯍꯂꯣ
ꯑꯥ ꯀꯩꯗꯧꯔꯒꯦ
ꯍꯥꯏꯌꯨ ꯑꯩ ꯋꯥꯃ ꯍꯥꯏꯒꯦ ꯄꯨꯂꯤꯁ ꯑꯩꯒꯤ ꯄꯨꯂꯤꯁꯇ ꯐꯦꯡꯕꯤꯌꯨ
ꯑꯣꯀꯦ ꯍꯦꯜꯂꯣ
ꯍꯂꯣ
ꯑꯥ ꯇꯥꯏꯌꯦ
ꯥ ꯀꯩꯗꯧꯔꯒꯦ
ꯎꯝ ꯀꯩꯁꯨ ꯇꯧꯕꯅꯦꯦ
ꯆꯞ ꯆꯥꯔꯕ
ꯆꯔꯦ
ꯀꯩꯇꯝ ꯆꯥꯎꯔꯅꯦ
ꯎꯝ ꯑꯩꯈꯣꯏꯁꯦ ꯑꯌꯨꯛꯅꯤꯅ ꯗꯥꯜ ꯆꯥꯏ
ꯑꯣ
ꯅꯪꯗꯤ
ꯑꯩ ꯁꯥꯗ꯭ꯔꯦ ꯊꯉꯒꯂꯦ
ꯑꯧ ꯊꯧꯒꯔꯒ ꯂꯩꯕ꯭ꯔꯥ ꯑ ꯀꯔꯤ ꯃꯊꯦꯜ ꯊꯣꯡꯕ꯭ꯔꯣ
ꯑꯩꯗꯤ ꯊꯣꯡꯗꯦꯗꯒꯤ ꯃꯔꯨꯞ ꯃꯥꯅ ꯊꯣꯡꯉꯒ ꯂꯩꯥꯛ
ꯑꯣ ꯅꯪꯅ ꯐꯝꯃꯒ ꯑꯗꯨꯝ ꯌꯦꯡꯕ ꯑꯣ ꯌꯥꯝ ꯅꯨꯡꯉꯥꯏꯕ ꯌꯥꯝ ꯅꯨꯡꯉꯥꯏꯕ ꯊꯕꯛꯅꯤꯅꯦ ꯑꯗꯨꯗꯤ
ꯣꯡꯕꯈ ꯇꯟꯕꯒꯣ ꯑꯩꯗꯤ ꯑꯗꯨꯒꯤ ꯃꯥꯅ ꯊꯣꯡꯉꯦ ꯇꯧꯕ ꯑꯗꯨꯒꯤ
ꯑꯣꯏꯣꯏꯗ ꯀꯥꯏꯗꯦꯗ ꯎꯝ
ꯎꯝ
ꯅꯪ ꯀꯔꯤ ꯇꯧꯒꯦꯔ ꯍꯧꯖꯤꯛ ꯍꯧꯖꯤꯛ
ꯏꯁ ꯍꯧꯖꯤꯛꯇꯤ ꯐꯝꯂꯒ ꯂꯩ ꯑꯗꯣ ꯆꯥꯛꯟꯁꯥꯎ ꯊꯣꯡꯉ ꯑꯣꯏꯔꯗꯤ ꯆꯥꯒꯅꯤ
ꯑꯗꯨꯒ ꯑꯃꯨꯛ ꯐꯪꯒꯅꯤ
ꯎꯝ
ꯅꯪꯗ
ꯑꯩꯗꯤ ꯇꯨꯝꯒꯅꯤ
ꯀꯥꯏꯗ ꯂꯩꯕ꯭ꯔꯣ ꯃꯅꯤꯄꯨꯔ ꯂꯩꯔꯣ
ꯎ ꯑꯗꯨ ꯑꯗꯨ ꯌꯥꯗꯦ ꯍꯥꯏꯕꯅꯤ ꯑꯗꯨꯒꯨꯝꯕ ꯐꯟꯨ ꯌꯥꯗꯦ ꯍꯥꯏꯕꯅꯦ ꯇꯥꯄꯥ ꯍꯦꯜꯂꯣ ꯑꯥ ꯑꯗꯨꯒꯨꯝꯕ ꯐꯟꯕ ꯌꯥꯗꯕꯅꯦ ꯈꯪꯗꯕ꯭ꯔ
ꯆꯅ
ꯑꯣ ꯑꯗꯨꯒꯃꯒꯣ ꯎꯝ ꯄꯔꯁꯣꯅꯦꯜ ꯏꯟꯐꯣꯔꯃꯦꯁꯟꯒꯨꯝꯕ ꯑꯗꯨꯒꯨꯝꯕꯗꯤ ꯌꯥꯗꯕꯅꯤ
ꯑꯗꯨꯗ ꯁ꯭ꯋꯥꯏꯈ꯭ꯔꯦꯅꯦ
ꯍꯣꯏ ꯑꯗꯨꯒ ꯍꯧꯖꯤꯛꯀꯤ ꯑꯁꯤꯒꯤ ꯃꯔꯝꯗꯣ ꯀꯔꯤꯁꯨ ꯑꯗꯨꯒꯨꯝꯕ ꯄꯟꯕ ꯌꯥꯗꯕꯅꯦ ꯅꯠꯇ꯭ꯔꯗꯤ ꯑꯃꯗꯣ ꯐꯪꯉꯣꯏꯕ ꯎꯝ ꯅꯪ ꯉꯔ ꯋꯥꯔꯜ ꯀꯞ ꯌꯦꯡꯕ꯭ꯔ
ꯃ ꯁꯃꯥꯟꯗꯤꯅꯤ
ꯑꯥ
ꯅꯪꯗꯦ
ꯑꯩꯁꯨ ꯉꯔꯥꯡ ꯅꯣꯔꯋꯦꯒ ꯀꯔꯤ ꯍꯥꯏꯕ꯭ꯔꯥ ꯑꯗꯨ ꯁꯥꯟꯅꯕꯗꯨ ꯌꯦꯡꯉꯤ
ꯑꯗꯣ ꯄꯔꯝꯗꯗꯤ
ꯍꯥꯥ ꯑꯁ ꯅꯪ ꯅꯦꯋꯥꯛ ꯅꯨꯡꯉꯥꯏꯇꯦꯅꯦ ꯎꯝ ꯀꯔꯤ ꯍꯥꯏꯕ꯭ꯔꯣ ꯍꯧꯖꯤꯛꯀꯤꯗꯣ ꯍꯜꯂꯣ
ꯎꯝ
ꯁ꯭ꯋꯤꯗꯟ ꯅꯠꯇꯦ ꯅꯣꯔꯋꯦ
ꯑꯗꯣ ꯐ꯭ꯔꯟ ꯁꯤꯛꯀꯦꯟ ꯃꯦꯠꯁꯦ ꯌꯦꯡꯗꯦ ꯍꯥꯏꯕꯅꯤꯗ
ꯑꯣ ꯁꯦꯀꯦꯟ ꯃꯦꯠꯁ ꯌꯦꯡꯍꯧꯗ꯭ꯔꯦ ꯍꯣꯏ ꯅꯪꯗꯤ ꯎꯡ ꯀꯅꯥ ꯁꯞꯄꯣꯔꯠ ꯇꯧꯕ꯭ꯔꯣ
ꯑꯥꯔꯖꯦꯟꯇꯤꯅꯥ
ꯋꯥꯎꯝ ꯃꯥꯅꯩꯌꯦ
ꯑꯥꯔꯖꯦꯟꯇꯤꯅꯥ ꯁ꯭ꯄꯦꯟ
ꯑꯗꯨꯒ
ꯑꯗꯨꯒ ꯑꯗꯨꯒ ꯕ꯭ꯔꯥꯖꯤꯜ
ꯎꯝ ꯂꯣꯏꯅ ꯃꯥꯟꯅꯩꯅꯦ ꯑꯗꯨꯒ ꯑꯩꯗꯤ ꯐ꯭ꯔꯥꯟꯁꯁꯨ ꯌꯥꯎꯕ
ꯐ꯭ꯔꯟꯁꯨ ꯀꯂꯤ ꯀꯜꯂꯦꯗ ꯍꯧꯖꯤꯛ ꯍꯧꯖꯤꯛꯀꯤ ꯋꯥꯜꯀꯞꯁꯤꯁꯨ
ꯎꯝ ꯑꯦꯗꯤꯅꯪꯗꯣ ꯔꯣꯅꯥꯜꯗꯣ ꯐꯦꯟ ꯃꯥꯜꯂꯨꯔꯦ
ꯀꯥꯏꯗꯨꯗꯒꯤ
ꯍꯝ
ꯃꯦꯁꯤ ꯃꯦꯁꯤ ꯃꯦꯁꯤꯅ ꯍꯥꯏꯅꯦ ꯕꯣꯗꯦ
ꯁꯥꯁ
ꯍ ꯍ ꯍ ꯑꯩꯈꯣꯏꯗꯤ ꯐꯨꯠꯕꯣꯜ ꯑꯗꯨꯝ ꯌꯦꯡꯕꯅꯤꯅꯀꯣ
ꯑꯣ ꯐꯩꯅꯦ
ꯎ ꯍꯧꯖꯤꯛ ꯀꯟꯗꯤ ꯁꯟꯅꯗꯔꯦꯗ
ꯑꯣ ꯀꯔꯤꯒꯦꯝ ꯁꯥꯟꯅꯕ꯭ꯔꯥ ꯍꯥꯟꯅ
ꯑꯥ
ꯍꯥꯟꯅ ꯀꯔꯤ ꯒꯦꯝ ꯁꯥꯟꯅꯔꯝꯕ꯭ꯔꯣ ꯍꯥꯏꯕ ꯅꯠꯇ꯭ꯔꯥ
ꯑꯦꯝ ꯑꯦꯜ ꯑꯦꯝ ꯑꯦꯜ ꯆꯅꯥꯕꯅꯦ ꯑꯩꯁꯨ
ꯑꯣ ꯑꯩꯁꯨ ꯑꯩꯗꯤ ꯍꯧꯖꯤꯛ ꯍꯧꯖꯤꯛ ꯁꯥꯟꯅꯔꯦ
ꯑꯗꯣ ꯔꯦꯡ ꯀꯌꯥꯗ ꯂꯩꯕ꯭ꯔꯣ
ꯑꯁ ꯁꯤꯖꯟ ꯑꯅꯧꯕ ꯍꯧꯕꯒꯤꯀꯣ ꯎꯝ ꯒꯔꯥꯟ ꯃꯥꯁꯇꯔ ꯀꯨꯝꯒꯔꯦ
ꯑꯁ ꯁꯤꯖꯔ ꯑꯃꯨꯛꯀ ꯆꯦꯟꯖ ꯇꯧꯈ꯭ꯔꯦ
ꯂꯦꯖꯦꯟꯗ ꯂꯩꯔꯝꯕꯅꯦ ꯑꯁ ꯀꯥꯒꯤ ꯇꯧꯔꯔꯕ ꯁꯤꯖꯟ ꯆꯦꯟꯖ ꯇꯧꯈ꯭ꯔꯦ ꯍꯣꯡꯈ꯭ꯔꯦ
ꯒꯦꯝꯁꯨꯨ ꯁꯥꯟꯅꯕ ꯀꯨꯏꯈ꯭ꯔꯦꯗ ꯇꯨ ꯃꯟꯁ ꯇꯨ ꯊ꯭ꯔꯤ ꯃꯟꯁ ꯁꯥꯟꯅꯗ꯭ꯔꯦ
ꯑꯩꯗꯣ ꯉꯔꯥꯡꯗꯣ ꯔꯦꯡ ꯄꯨꯁ ꯇꯧꯋꯤ ꯍꯥꯏꯔꯒ ꯀꯗꯥꯏꯗꯒꯤꯗꯤ ꯐꯤꯠ ꯆꯥꯕꯗꯣ ꯇꯣꯛꯏ ꯑꯗꯨꯝ
ꯌꯥꯝꯁꯨ ꯃꯔꯨꯞ ꯂꯩꯇ꯭ꯔꯗꯤꯀꯣ ꯁꯟꯅꯕ ꯅꯨꯡꯉꯥꯏꯇꯕꯅꯦ ꯑꯁ ꯑꯗ ꯃꯨꯞ ꯌꯧꯔꯗꯤ ꯃꯨꯞ ꯌꯧꯔꯗꯤ ꯅꯨꯡꯉꯥꯏꯌꯦ
ꯎꯝ ꯄꯨꯁ ꯇꯧꯃꯤꯅꯚꯩꯌꯥꯏꯅ
ꯉꯗ꯭ꯔꯁꯨ ꯀꯔꯤ ꯍꯥꯏꯁꯤꯔ ꯌꯥꯝ ꯐꯩꯗ ꯑꯗꯣ ꯑ ꯉꯝꯗ꯭ꯔꯁꯨ ꯍꯥꯏꯒꯅꯨ ꯃꯔꯨꯞ ꯌꯧꯂꯗꯤ ꯃꯔꯨꯞ ꯌꯧꯑꯗ꯭ꯔꯗꯤ ꯗꯤꯐꯤꯠ ꯆꯥꯔꯗꯤ ꯁꯥꯎꯑꯣꯅꯦ
ꯍꯣꯏ ꯑꯩ ꯉꯔꯥꯡ ꯅꯥꯏꯟꯇꯤꯟꯔ ꯗꯤꯐꯤꯠ ꯆꯥꯕꯅꯦ ꯅꯥꯟꯇꯤꯟ ꯇꯥꯏꯝꯁ
ꯎ ꯎ ꯅꯦꯛꯁ ꯃꯟ ꯑꯣꯏꯔꯗꯤ ꯑꯩꯁꯨꯁ ꯑꯃ ꯍꯧꯒꯅꯤ
ꯑꯣ ꯑꯦꯅꯥꯔꯣ
ꯍ꯭ꯋꯥꯏ
ꯑꯣ ꯅꯦꯛꯁ ꯃꯟ ꯍꯥꯏꯕꯗꯤ ꯑꯒꯁ
ꯑ ꯑꯣꯏ
ꯑꯣꯥ
ꯎꯝ
ꯀꯔꯤꯌꯔ ꯃꯈꯣꯟ ꯑꯃ ꯇꯥꯏꯌꯦ
ꯎꯝ
ꯍꯜꯂꯣ
ꯎꯝ ꯑꯩꯒꯤ ꯐꯣꯟ ꯑꯃꯗ ꯁꯦꯝꯔꯒꯀꯣ ꯦꯝ ꯍꯥꯎꯈ꯭ꯔꯅꯦ ꯑꯃꯨꯛꯀ
ꯑꯣ
ꯌꯦꯦꯝ ꯁꯅꯥꯗꯁꯨ ꯕꯣꯔꯤꯡ ꯑꯣꯏꯗꯦ
ꯍꯣꯏ ꯇ ꯃꯉꯥꯏ ꯂꯩꯦ ꯇꯧꯅꯦ
ꯌꯦꯝ ꯑꯗꯨꯒ ꯗꯤꯐꯤꯠ ꯆꯥꯔꯗꯤ ꯁꯥꯎꯅꯤꯡꯕ
ꯎꯝ ꯉꯝꯃꯗꯤ ꯍꯔꯥꯎꯕ
ꯎ
ꯑꯆꯥ
ꯀꯅꯥ ꯀꯅꯥ ꯂꯩꯒꯦ
ꯊꯣꯏ ꯏꯃꯥꯟꯅꯕꯤ ꯍꫭꯏꯒ ꯄꯨꯂꯞ ꯂꯩꯌꯦ
ꯅꯨꯡꯉꯥꯏꯅꯦ ꯍ ꯎꯈꯣꯏꯗꯦ ꯑꯗꯨꯗꯦ
ꯍꯣꯏ ꯍꯣꯁꯇꯦꯜ ꯂꯩꯕꯅꯤ ꯅꯨꯡꯉꯥꯏꯅ
ꯑꯣ ꯎ
ꯎꯝ ꯍꯝ
ꯍꯣꯁꯇꯦꯜꯗ ꯃꯤꯁꯥꯡ ꯍꯥꯎꯕ꯭ꯔꯥꯅꯦ
ꯍꯣꯏꯗꯈꯣꯏ
ꯆꯥꯏꯟꯁ ꯍꯥꯎꯕ꯭ꯔꯣ
ꯍꯥꯎꯋꯦ ꯈꯣꯏꯗꯤ ꯍꯥꯎꯋꯦ
ꯊꯖꯔꯠꯇꯗ
ꯑ ꯑꯁꯦꯡꯕ ꯍꯥꯏꯔꯕ ꯈ꯭ꯔꯤꯒꯤ ꯆꯤꯟ ꯊꯤꯒꯤꯔꯣ ꯑꯁ ꯃꯤꯅꯁꯦ ꯑꯁꯦꯡꯕ ꯍꯥꯏꯔꯒ꯭ꯔ ꯍꯣꯏ ꯍꯣꯖꯤꯥꯎꯗꯤ ꯀꯌꯥꯝ ꯍꯥꯎꯋꯦꯗ ꯍꯅ ꯌꯦꯅ ꯂꯩꯕꯁ ꯆꯜꯗꯤ ꯍꯥꯎꯗꯦ
ꯍꫭꯏ ꯑ ꯀꯥꯝꯇꯝꯗꯗꯤ ꯍꫭ ꯍꫭꯁꯇꯦꯜꯗ ꯂꯩꯝꯇꯝꯗꯗꯤ ꯏꯟꯁꯥꯡ ꯍꯥꯎꯗꯕꯅꯦꯍꯦ ꯃꯁꯇꯦ ꯑꯗꯩꯗꯥꯏ ꯂꯩꯒꯦ
ꯅꯣꯏꯗꯤ ꯅ ꯅꯣꯡ ꯆꯨꯗꯕ꯭ꯔꯥ
ꯆꯨꯗꯦꯝ ꯍꯨꯖꯤꯛꯇꯤ
ꯑꯩꯈꯣꯏ ꯍꯧꯖꯤꯛ ꯉꯥꯏꯍꯥꯛ ꯆꯨꯔꯝꯃꯦ ꯅꯨꯡꯁꯥ ꯁꯥꯈ꯭ꯔꯦ ꯑꯃꯨꯛꯀ
ꯅꯣꯡ ꯆꯨꯕ ꯃꯇꯝꯗ ꯅꯨꯡꯉꯥꯏꯅꯤꯅꯦ ꯂꯩꯕ
ꯎꯝ
ꯅꯪ ꯉꯁꯤ ꯔꯣꯏ ꯍꯧꯕꯔ ꯅꯠꯇ꯭ꯔꯒ ꯍꯜꯂꯣ
ꯍꯣꯏ ꯇꯥꯏꯌꯦ
ꯑ ꯎꯝ ꯅꯪ ꯉꯁꯤ ꯈꯛꯇ ꯍꯧꯕ꯭ꯔꯣ ꯅꯠꯇ꯭ꯔꯒ ꯉꯔꯥꯡ ꯍꯧꯕ꯭ꯔꯣ
ꯅꯔꯥꯡ ꯑꯣ ꯅꯁꯤꯅ ꯇꯧꯕꯅꯦ ꯑꯩꯗꯤ
ꯑꯣ ꯑꯣ ꯑꯣꯀꯦ ꯐꯌꯦꯦ
ꯅꯪꯗꯤ
ꯑꯩꯁꯨ ꯉꯔꯥꯡ ꯈꯛꯇ ꯍꯧꯕꯅꯤ
ꯑꯣ
ꯑꯗꯨ ꯅꯪ ꯔꯨꯜꯁ ꯇꯨ ꯈꯔ ꯄꯥꯎꯍꯦ ꯅꯠꯇ꯭ꯔꯗꯤ ꯑꯥ ꯔꯨꯜꯁ ꯔꯨꯜꯁ ꯈꯔ ꯄꯥꯎꯕ ꯅꯠꯇ꯭ꯔꯗꯤ ꯅꯪ ꯂꫭꯏꯅ ꯀꯩꯅꫭ
ꯍꯣꯏ
ꯀꯩꯅꫭ ꯇꯧꯅ ꯎꯝ